ꯁꯣꯅꯥꯗꯣ ꯌꯥꯝ ꯄꯥꯝꯈ꯭ꯔꯦ ꯍꯥꯏꯗꯤ ꯅꯣꯡ ꯑꯃꯃꯣꯏꯗꯤꯀꯣ ꯎꯝ ꯂꯩꯇ꯭ꯔꯦ ꯑꯗꯨꯝ ꯐꯣꯔ ꯆꯥꯎꯔꯁꯦ ꯃꯣꯏꯗꯤꯕꯤꯒ ꯌꯦꯡꯉꯦꯕ ꯑꯗꯨꯒꯤ ꯑꯩ ꯇꯤꯚꯤ ꯌꯦꯡꯗꯁꯨ ꯍꯈꯣꯏ ꯏꯆꯥ ꯅꯨꯨꯄꯤ ꯂꯩꯕꯅꯤꯅ ꯅꯨꯡꯗꯥꯡꯁꯦ ꯃꯝꯕ ꯌꯥꯗꯕꯅꯤꯅꯀꯣ
ꯎꯝ ꯎꯝ ꯎꯝ
ꯗꯔꯀꯔ ꯂꯩꯗ
ꯅꯜꯠ ꯅꯠ ꯀꯤꯗꯤ ꯀꯩꯅꯣ ꯏꯃꯥꯗꯤ ꯃꯥꯒꯤ ꯔꯨꯝꯗ ꯇꯨꯝꯕ ꯃꯇꯝꯗ ꯂꯥꯏ ꯊꯥꯟꯗꯦꯗꯅ ꯑꯗꯨꯒ ꯀꯤꯠꯆꯟꯒꯤ ꯑꯃ ꯁꯤ ꯔꯨꯝꯒꯤ ꯑꯃ ꯀꯃꯟ ꯔꯨꯝꯒꯤ ꯑꯃ ꯚꯞ ꯑꯍꯨꯝꯒꯤꯗꯃꯛꯇꯗꯤ ꯑꯩꯁꯤ ꯌꯥꯝ ꯀꯩꯅꯣ ꯇꯧꯅꯤ
ꯎꯝ
ꯂꯎꯅꯤꯡ ꯉꯥꯏ ꯇ‌ꯧꯋ‌ꫭ
ꯆꯦꯡꯒꯤꯗꯤ ꯀꯨꯏꯔꯣꯏꯗꯅ ꯋꯥ ꯑꯩ ꯋꯥꯠꯈꯤꯅꯤ꯫
ꯑꯗꯣ ꯀꯩꯅꯣ ꯇꯧꯁꯤꯔꯥ ꯅꯦꯛꯁ ꯏꯌꯥꯔꯁꯦ ꯅꯣꯏ ꯅꯣꯏ ꯏꯃꯥ ꯏꯃꯥꯒꯤꯗꯣ ꯀꯌꯥ ꯀꯌꯥꯒꯤ ꯂꯧꯕ꯭ꯔꯥ ꯃꯣꯏꯒꯤꯗꯣ꯫ ꯈꯔ ꯃꯃꯟ ꯀꯥꯕ꯭ꯔꯥ ꯍꯣꯡꯕ꯭ꯔꯥ꯫
ꯇꯤ ꯍꯥꯏꯌꯦ ꯇꫭ꯭ꯋ‌ꯦꯟꯇꯤ ꯍꯥꯏ
ꯑꯣ ꯑꯣ ꯐꯔ‌ꯦꯅ ꯑꯗꯨ ꯅꯦꯛꯁ ꯏꯌꯔ ꯗ ꯀꯩꯅꯣ ꯇꯧꯁꯤꯔꯥ ꯃꯔꯨꯞꯕꯤ ꯎꯝ
ꯍꯣꯏ ꯌꯥꯒꯅꯤ ꯑꯗꯨꯃꯥꯏꯅ ꯇꯧꯄꯅ ꯐꯒꯅꯤꯀꯣ ꯄꯨꯂꯞ ꯂꯥꯎꯕ ꯉꯝꯗꯕ ꯅꯤꯅ ꯎꯝ ꯍꯧꯖꯤꯛꯀꯥꯟ ꯀꯣ ꯑ ꯀꯩꯅꯣ ꯁꯦꯜ ꯍꯦꯞ ꯒꯔꯨꯞ꯫ ꯑꯩꯈꯣꯏꯒꯤ ꯀꯩꯅꯣꯒꯤ ꯑꯥ ꯃꯣꯏꯅ ꯍꯣꯡꯅ ꯄꯤꯕꯅꯤꯅꯀꯣ꯫ ꯃꯌꯥꯡꯈꯣꯏꯁꯨ ꯇꯥꯕ ꯖꯥꯠꯅꯤꯍꯦ ꯕꯦꯇ꯭ꯔꯤ ꯑꯆꯧꯕꯗꯨꯅꯦ ꯇ꯭ꯋꯦꯟꯇꯤ ꯄꯤꯕꯗꯣ꯫
ꯑꯣ꯫
ꯏꯟꯕꯇꯔ ꯌꯥꯎꯕꯗꯣ꯫
ꯎꯝ ꯎꯝ꯫ ꯑꯗꯣ ꯃꯣꯏ ꯊꯥꯔꯇꯤꯟꯗꯔ ꯀꯩꯅꯣ ꯄꯤꯕꯅꯦꯍ‌ꯦ꯫ ꯁꯦꯜ ꯍꯦꯞ ꯒꯔꯤ ꯒꯔꯨꯞ ꯒꯔꯨꯞꯀꯤꯗꯨꯀꯣ꯫
ꯑꯥ ꯑꯗꯨꯃꯥꯏꯅ ꯍꯣꯡꯅ ꯄꯕꯅꯤꯅ ꯃꯣꯏꯁꯨ ꯈꯔ ꯍꯣꯡꯅ ꯄꯤꯕ ꯃꯥꯜꯂꯦ꯫
ꯑꯣ ꯑꯣ ꯑꯣ꯫ ꯉꯔꯥꯡ ꯅꯍꯥꯟ ꯑꯗꯨ ꯄꯣꯠ ꯃꯌꯥꯝ ꯂꯥꯛꯈ꯭ꯔꯕꯅꯤꯀꯣ ꯁꯦꯜ ꯍꯦꯞ ꯒꯔꯨꯞꯀꯤ ꯀꯩꯅꯣ ꯕ‌ꯦꯇꯔꯤ ꯃꯌꯥꯝꯗꯣ꯫
ꯎꯝ ꯉꯔꯥꯡꯁꯨ ꯂꯥꯛꯑꯦ ꯍꯥꯏꯌꯦ ꯉꯔꯥꯡꯁꯨ ꯄꯣꯠ ꯌꯥꯝ ꯍꯣꯠꯅꯩꯌꯦ ꯍꯥꯏꯌꯦ꯫ ꯃꯤꯌꯥꯝ ꯂꯥꯎ ꯀꯩꯅꯣ ꯑꯩꯈꯣꯏꯒꯤ ꯏꯆꯦꯈꯣꯏ ꯑꯥ ꯌꯨꯝ ꯃꯊꯛꯀꯤꯗꯣ꯫ ꯃꯣꯏꯁꯨ ꯂꯧꯋꯤ ꯍꯥꯏꯌꯦ ꯑꯗ ꯄꯣꯠ ꯂꯥꯛꯀꯗꯧꯕꯗꯣ ꯉꯥꯏꯔ ꯂꯩꯔꯤ ꯍꯥꯏꯅ ꯊꯦꯡꯅ ꯂꯥꯛ ꯄ ꯃꯥꯜꯂꯦ ꯅꯨꯡꯗꯥꯡ ꯑꯗꯥꯏꯋꯥꯏꯗ ꯂꯥꯛꯄ ꯃꯥꯜꯂꯦ ꯁꯤꯗ ꯑꯩꯈꯣꯏ ꯎꯝ ꯑꯩꯈꯣꯏꯒꯤ ꯎꯝ ꯑꯉꯥꯡꯈꯣꯏꯒꯤ ꯁꯦꯚꯦꯡꯒꯤꯗꯣ꯫ ꯑꯗꯨꯃꯥꯏꯅ ꯀꯩꯅꯣ ꯁꯤꯒꯤ ꯀꯩꯅꯣ ꯊꯥꯔꯛꯑꯣꯅ ꯍꯥꯏꯕꯗꯨꯗꯀꯣ꯫ ꯑꯗ ꯑꯣ ꯑꯩ ꯊꯕꯛ ꯀꯟꯅ ꯇꯧꯔꯤ ꯈꯣꯠꯂꯤ꯫ ꯎꯝ ꯀꯩꯅꯣ ꯑꯗꯨꯒꯤ ꯁꯣꯅꯥꯒꯤꯗꯨ ꯄꯨꯔꯛꯑꯦ꯫ ꯑꯗꯨꯒꯤ ꯀꯟꯅ ꯍꯣꯜꯂꯤ ꯈꯣꯠꯂꯤ ꯍꯥꯏꯅ ꯍꯥꯏꯕꯅꯦꯕ ꯑꯗꯨꯗꯨꯒꯤ ꯑꯣ ꯑꯗꯨ ꯅꯨꯡꯗꯦꯟꯗꯁꯨ ꯀꯥꯈꯨꯂꯣꯡ ꯌꯧꯔꯦ ꯈꯣꯠꯂꯦ ꯍꯥꯏꯅꯀꯣ ꯄꯣꯠꯇꯣ ꯈꯔ ꯌꯥꯝꯕ ꯖꯥꯠꯅꯤꯗ꯫ ꯑꯗꯨꯃꯥꯏꯅ ꯍꯥꯏꯕꯗꯣ ꯇꯥꯏꯌꯦꯕ ꯑꯗꯨ ꯊꯦꯡꯗꯔ ꯌꯧꯕ ꯖꯥꯠꯅꯤ꯫ ꯑꯗꯨꯗꯤ ꯃꯣꯏꯒꯤ ꯄꯣꯠꯇꯨ ꯀꯩꯅꯣ ꯇꯧꯕꯗ ꯊꯦꯡꯅ ꯎꯝ ꯍꯥꯏꯗꯤ ꯑꯆꯧꯕꯗꯣ ꯊꯥꯔꯇꯤꯒꯤ ꯄꯤꯌꯦ ꯍꯥꯏꯌꯦꯀꯣ ꯊꯥꯔꯇꯤ ꯐꯥꯏꯕ ꯍꯥꯏꯕ꯭ꯔꯥ ꯑꯗꯨꯒꯤ ꯏꯆꯦꯈꯣꯏꯁꯨ ꯑꯆꯧꯕ ꯂꯧꯋꯦ ꯍꯥꯏꯌꯦ꯫
ꯑꯣ꯫
ꯌꯥꯝ ꯐꯕ ꯖꯥꯠꯅꯤꯗ ꯑꯩꯈꯣꯏꯁꯨ ꯄꯩꯁꯥ ꯂꯩꯔꯗꯤꯀꯣ ꯅꯥꯏꯟꯇꯤꯒꯤꯗꯣ ꯑꯁ ꯊꯥꯔꯇꯤꯒꯤ ꯄꯤꯔꯗꯤ ꯌꯥꯝ ꯐꯩꯌ‌ꯦꯅ ꯇꯪꯈꯥꯏ ꯇꯥꯈ꯭ꯔꯦ ꯐꯖꯅ꯫
ꯍꯣꯏ꯫ ꯑꯗꯨ ꯀꯩꯅꯣ ꯅꯦꯛꯁ ꯅꯦꯛꯁ ꯏꯌꯥꯔꯗꯗꯤ ꯍꯟꯗꯛꯁꯨ ꯀꯩꯅꯣ ꯑꯃꯨꯛꯀ ꯕꯦꯁ ꯑꯅꯤꯒꯤꯀꯣ ꯑꯃꯨꯛꯀ ꯂꯥꯛ ꯀꯅꯤ ꯍꯥꯏꯅꯗꯤ ꯍꯥꯏꯕꯅꯦ꯫
ꯎꯝ꯫
ꯅꯣꯏꯗꯤ ꯏꯃꯥ ꯀꯔꯤꯅꯣ ꯇꯧꯕꯅꯤꯅ ꯑꯗꯣ ꯈꯔ꯫ ꯅꯣꯏꯒꯤ ꯍꯧꯖꯤꯛꯇꯤ ꯗꯤꯈꯣꯟꯒꯤꯗꯤ ꯂꯣꯏꯅ ꯄꯤꯊꯣꯛꯈ꯭ꯔꯦꯗꯅ꯫ ꯈꯔꯗꯤ ꯑꯗꯨꯗ ꯂꯤꯁꯤꯡ ꯈꯔ ꯈꯔ ꯑꯅꯤꯒꯨꯝꯕ꯫ ꯑꯍꯨꯝꯒꯨꯝꯕ ꯑꯗꯨꯝ ꯈꯥꯏꯊꯣꯛꯔꯒ ꯑꯗꯨ ꯂꯧꯅꯤꯉꯥꯏ ꯍꯥꯏꯅ ꯁꯦꯚꯤꯡ ꯇꯧꯔꯗꯤ ꯅꯣꯏꯗꯤ ꯂꯧꯕ ꯐꯪꯒꯅꯤ ꯑꯗꯨꯝ ꯑꯗꯨꯝꯍꯥꯏꯅ ꯇꯧꯍꯜꯂꯣ
ꯑꯃꯒꯤ ꯋꯥꯠꯂꯤ ꯌꯦꯡꯈꯥꯏꯒꯤ ꯂꯣꯏꯈ ꯇ꯭ꯔꯦꯅ ꯑꯃꯒꯤ ꯋꯥꯠꯂꯤ ꯀꯟꯅ
ꯑꯗꯨꯗꯤ ꯃꯔꯨꯞ ꯀꯩꯅꯣ ꯏꯃꯥꯅ ꯀꯩꯅꯣ ꯇꯧꯕ ꯃꯇꯝꯗ ꯑꯗꯨꯗꯤ ꯂꯧꯊꯣꯛꯄ ꯌꯥꯏꯗꯅ ꯑꯗꯨ ꯅꯠꯇ꯭ꯔꯁꯨ ꯀꯩꯅꯣꯗ ꯅꯣꯏꯅ ꯑꯍꯨꯝꯔ ꯑꯅꯤꯔ ꯊꯥ ꯈꯨꯗꯤꯡꯒꯤ ꯂꯧꯊꯣꯛꯄ ꯑꯗꯨ ꯑꯣꯏꯔꯗꯤ ꯂꯧꯕ ꯌꯥꯒꯅꯤ
ꯎꯝ
ꯊꯥ ꯃꯉꯥ ꯁꯨꯔꯦꯗꯤ ꯇꯔꯥ ꯁꯨꯔꯦꯗꯨꯅ
ꯎꯝ ꯍꯣꯏ
ꯂꯧꯕ ꯌꯥꯅꯤ
ꯂꯣꯏꯅ ꯇꯧꯕ ꯌꯥꯒꯅꯤ ꯎꯝ ꯈꯪꯗꯦ ꯑ ꯀꯩꯅꯣꯒꯤ ꯎ ꯀꯔꯤ ꯍꯥꯏꯕ꯭ꯔꯥ ꯑꯗꯨꯒ ꯑꯩꯈꯣꯏꯒꯤ ꯁꯦꯜꯐ ꯍꯦꯜꯞꯀꯤꯗꯨꯗꯤ ꯀꯩꯅꯣ ꯂꯧꯊꯣꯛꯄ ꯌꯥ ꯀꯔꯤꯔꯣꯏꯗꯕꯖꯥꯥꯛꯠ ꯂꯧꯀꯣ ꯂꯣꯟꯒꯨꯝꯃꯣ
ꯑꯩꯈꯣꯏꯒꯤꯔꯥ
ꯎꯝ
ꯈꯣꯏꯒꯤꯗꯣ ꯃꯤ ꯄꯥꯏꯅꯤꯡꯉꯥꯏ ꯂꯩꯇ꯭ꯔꯗꯤ ꯍꯥꯏꯅꯀꯣ ꯑꯩꯈꯣꯏꯅ ꯇꯨꯃꯤꯟꯅ ꯂꯩꯅꯤ ꯂꯧꯊꯣꯛꯣꯔꯒ ꯕꯦꯡꯗꯗꯤ ꯑꯗꯣ
ꯈꯠꯇ꯭ꯔꯕ꯭ꯔꯥ
ꯄꯤꯂ
ꯑꯩꯈꯣꯏꯒꯤ ꯀꯨꯟꯊ꯭ꯔꯥꯒꯁꯨ ꯑꯣ ꯑꯗꯨꯗ ꯃꯣꯏꯅ ꯍꯥꯏꯕꯗꯣ ꯀꯩꯅꯣꯝ ꯍꯥꯏꯒꯨꯝ ꯇꯧꯋꯦ ꯎ ꯕꯨꯛ ꯕꯨꯛ ꯀꯤꯄꯔꯒꯨꯝꯝꯕ ꯑꯗꯨꯣ ꯐꯖꯅ ꯚ꯭ꯌꯨ ꯀꯤꯞꯄꯔꯒꯨꯝꯕ ꯇꯧꯔꯗꯤ ꯊꯨꯅ ꯊꯥꯔꯗꯦꯗꯣ ꯂꯥꯛꯄꯅꯤꯅ ꯍꯥꯏꯕꯒꯨꯝ ꯂꯥꯛꯌꯦ ꯑꯩꯗꯤ ꯒ꯭ꯌꯥꯟ ꯇꯥꯗꯦ ꯏꯃꯥ ꯈꯣꯏꯅ ꯍꯥꯏꯔꯛ
ꯑꯗꯣ ꯃꯤ ꯒ꯭ꯔꯨꯞ ꯌꯥꯝ ꯂꯩꯔꯤ ꯑꯗꯨ ꯆꯪꯗꯕ ꯅꯍꯥꯟꯗꯣ ꯒ꯭ꯔꯨꯞ ꯈꯔꯒꯤ ꯆꯪꯈ꯭ꯔꯦꯀꯣ ꯑꯗꯣ ꯍꯟꯗꯛ ꯀꯩꯅꯣ ꯂꯥꯛꯄꯗ ꯑꯩꯈꯣꯏꯒꯤꯁꯨ ꯌꯥꯎꯔꯛꯀꯅꯤ ꯍꯥꯏꯅꯗꯤ ꯍꯥꯏꯕꯅꯦ
ꯑꯣ ꯑꯣ ꯑꯣ
ꯑꯩꯈꯣꯏꯒꯤꯁꯨ ꯌꯥꯎꯒꯅꯤ ꯍꯥꯏ
ꯎꯝ ꯑꯈꯣꯏꯁꯨ ꯑꯗꯨꯃꯥꯏꯅ ꯇꯧꯔꯒ ꯑꯃꯗꯣ ꯂꯧꯊꯣꯛꯄ ꯕꯦꯡꯗꯒꯤ ꯂꯧꯊꯣꯛꯄ ꯌꯥꯔꯗꯤꯀꯣ ꯀꯩꯅꯣ ꯃꯆꯥ ꯃꯆꯥ ꯁꯦꯟꯗꯣꯏꯗꯤ ꯆꯥꯕ ꯌꯥꯔꯅꯤꯗꯅ ꯑꯩꯣꯏꯒꯤꯁꯨ ꯈꯔ ꯌꯥꯝꯡꯈꯠꯂꯅꯤꯗꯅ
ꯍꯣꯏ ꯎꯝ
ꯆ ꯃꯣꯏꯗꯤ ꯏꯃꯥꯈꯣꯏꯒꯤꯗꯤ ꯑꯗꯨꯃꯥꯏꯅ ꯇꯥꯎꯈ꯭ꯔꯕ ꯃꯥꯜꯂꯦ ꯃꯣꯏꯗꯣ ꯂꯧꯊꯣꯛꯄ ꯃꯥꯜꯂꯦ
ꯎꯝ ꯎꯝ
ꯊꯥꯔꯇꯤ ꯊꯥꯔꯇꯤ ꯍꯥꯏꯕ꯭ꯔꯥ ꯀꯌꯥ ꯍꯥꯏꯕ꯭ꯔꯣ ꯃꯣꯏ ꯇꯧꯋꯦ ꯍꯥꯏꯕꯗꯣ
ꯎꯝ
ꯃꯣꯏ ꯑꯁ ꯃꯣꯏꯗꯤ ꯁꯟꯗꯦ ꯈꯨꯗꯤꯡꯒꯤꯀꯣ ꯃꯤꯦꯠꯇꯤꯡ ꯇꯧꯕꯅꯦ
ꯑꯣ
ꯃꯤꯇꯤꯡ ꯑꯗꯨꯝ ꯇꯧꯕꯅꯤ ꯍꯣꯏ ꯃꯤꯇꯤꯡ ꯑꯗꯨꯝ ꯇꯧꯕꯅꯗꯤ ꯎꯝ ꯏꯕꯒꯤꯗꯤ ꯅꯨꯡꯉꯥꯏꯕ ꯃꯥꯜꯂꯦ
ꯎꯝ ꯑꯩꯈꯣꯏ ꯒ꯭ꯔꯨꯞꯅꯦ ꯃꯤꯇꯤꯡꯗꯤ ꯀꯩꯅꯣ ꯇꯧꯗꯕ
ꯍꯣꯏ ꯏꯟꯇꯔꯦꯁ ꯂꯩꯇꯕ ꯉꯥꯛꯇ ꯑꯣꯏꯌꯦꯀꯣ ꯍꯥꯏꯩ ꯍꯥꯏꯅ ꯑꯩ ꯐꯥꯎ ꯏꯟꯇꯔꯦꯁ ꯂꯩꯔꯛꯇꯦ
ꯁ ꯃꯤꯇ ꯋꯥꯔ ꯤ ꯌꯥꯝ ꯏꯟꯇꯔꯦꯁ ꯂꯩꯕꯀꯣ ꯑꯗꯣ ꯍꯦꯛ ꯆꯠꯈ꯭ꯔꯗꯤ ꯑꯗꯨ ꯂꯣꯏꯅ ꯃꯥꯡꯈ꯭ꯔꯦ
ꯑꯗꯨꯅꯤ
ꯎ ꯅꯣꯏ ꯎ ꯀꯤꯀꯤꯌ ꯃꯄꯣꯛꯈꯣꯏꯗꯤ ꯌꯥꯝ ꯏꯟꯇꯔꯦꯁ ꯂꯩꯕ ꯑꯣꯏꯔꯝꯅꯤ ꯃꯣꯏꯗꯤ ꯀꯩꯅꯣ ꯈꯔ ꯆꯥꯎꯊꯣꯛꯈ꯭ꯔꯕꯅꯤꯅ
ꯍꯣꯏ ꯆꯥꯎꯊꯣꯛꯈ꯭ꯔꯦ
ꯑꯩꯈꯣꯏꯁꯨ ꯑꯗꯨꯝ ꯍꯥꯏꯅ ꯇꯧꯔꯛꯀꯅꯤꯗ ꯍꯧꯖꯤꯛꯇꯤ ꯈꯔ ꯄꯤꯛꯄꯒꯤꯀꯣ ꯆꯍꯤ ꯀꯩꯅꯣ ꯋꯥꯠꯂꯤꯕꯅꯤꯅ ꯆꯍꯤ ꯈꯤꯇꯪ ꯌꯥꯝꯔꯗꯤ ꯑꯩꯈꯣꯏꯁꯨ ꯑꯗꯨꯝ ꯏꯟꯇꯔꯦꯁ ꯌꯥꯝ ꯂꯩꯔꯕꯅꯤꯅ
ꯑꯥ
ꯍꯧꯖꯤꯛ ꯍꯧꯖꯤꯛꯇꯤ ꯈꯔ ꯎꯝ
ꯎꯝ ꯖꯥꯅꯤ ꯄꯁꯨꯅꯅꯨꯡꯉꯥꯏꯅ ꯇꯃꯦꯖꯤꯦ
ꯑꯣ ꯅꯪꯁ ꯅꯨꯡꯁꯤꯠ ꯂꯩꯕ ꯂꯩꯕꯒꯤꯔꯥ ꯍ ꯍꯤꯀꯞꯁꯦ ꯍꯦꯛ ꯍꯦꯛ ꯇꯧꯒꯜꯂꯤꯅꯦ ꯅꯁꯦ
ꯑꯣ ꯑꯗꯨꯝ ꯇꯧꯖꯕ ꯑꯩ ꯇꯧꯔꯁꯦ ꯁꯨꯃꯥꯏꯅ ꯀꯨꯏꯅ ꯇꯧꯈ꯭ꯔꯗꯤꯀꯣ ꯊꯕꯥꯛ ꯁꯦ ꯅꯥꯏ ꯂꯩꯇꯕ ꯑꯩ ꯂꯦꯡꯉꯗꯤꯀꯣ ꯈꯔꯅꯦꯋ ꯅꯨꯡꯉꯥꯏꯔꯣꯏꯗꯕ
ꯑ
ꯑ
ꯂꯔꯦ ꯑꯩꯐꯥꯎ ꯑꯗꯣ ꯁꯣꯔ ꯊꯤꯡꯒꯦ ꯇꯧꯍꯦ
ꯎꯝ ꯑꯅ ꯇꯧꯋꯦ ꯈꯔ ꯃꯈꯣꯟ ꯊꯣꯛꯄꯗꯤ ꯈꯔ ꯐꯩ ꯐꯣꯟ ꯊꯣꯛꯇꯕꯤꯗ ꯃꯅꯨꯡꯒꯤ ꯇꯥꯎꯕꯗꯤꯀꯣ ꯑꯩ ꯌꯥꯝ ꯋꯥꯕꯅꯤ
ꯎꯝ ꯉꯁꯥꯏ ꯑꯩ ꯀꯥꯔꯛꯄꯗꯁꯨ ꯑꯩꯁꯨ ꯈꯔ ꯇꯧꯔꯕꯅꯦ ꯑꯩ ꯉꯔꯥꯡꯗꯣ ꯄꯨꯛ ꯅꯨꯡꯁꯤꯠ ꯀꯥꯕꯅ ꯅꯨꯡꯁꯤꯠ ꯀꯥꯕꯅ ꯂꯣꯏꯔꯦ ꯑꯩ ꯄꯨꯛꯇꯣ ꯏꯁ ꯊꯤꯜꯗꯁꯨ ꯄꯨꯡꯒ ꯃꯥꯟꯅꯔꯦ ꯑꯗꯨꯒ ꯂꯦꯞ ꯐꯤꯞꯇꯤ ꯇꯨ ꯆꯥꯕꯗꯗꯤ ꯅꯨꯡꯗꯥꯡꯗꯤ ꯑꯁ
ꯑꯗꯤ
ꯅꯨꯡꯁꯤꯠ ꯊꯣꯛꯄꯗꯨꯗ ꯂꯣꯏꯔꯦ ꯑꯗꯨꯗꯤꯗꯤ ꯄꯣꯛ ꯁꯦ ꯌꯥꯝ ꯅꯨꯡꯉꯥꯏꯈ꯭ꯔꯦ ꯍꯧꯖꯤꯛꯇꯤ ꯉꯔꯥꯡ ꯅꯨꯡꯗꯥꯡ ꯌꯦꯟ ꯇꯥꯎꯕꯗꯣ ꯕꯣꯜ ꯌꯦꯡꯒ ꯆꯥ ꯏꯕꯗꯨꯗ ꯈꯔ ꯅꯨꯡꯉꯥꯏꯇꯦ
ꯎꯝ
ꯃꯣꯏ ꯊꯣꯛꯄ ꯃꯣꯏ ꯊꯣꯛꯄ ꯃꯣꯏ ꯊꯣꯛꯄ ꯂꯣꯏꯔꯦ
ꯎꯝ ꯎꯝ ꯎꯝ
ꯂꯣꯏꯔꯦ ꯏꯁꯤꯡ ꯂꯩꯔꯗꯤ ꯐꯗꯕ
ꯏꯁꯤꯡ ꯄꯨꯔꯛꯑꯣ ꯍꯥꯏꯈ꯭ꯔꯦ
ꯑꯣ
ꯆꯤꯡ ꯊꯛꯄꯤꯔꯗꯤ ꯈꯔ ꯐꯒꯅꯤ
ꯍꯤꯛꯀ ꯇꯧꯁꯦ ꯇꯧꯕꯁꯦ ꯑꯗꯨꯝ ꯀꯟꯇꯤꯅ꯭ꯌꯨꯁ ꯇꯧꯕ ꯃꯇꯝꯁꯨ ꯂꯩꯌꯦ ꯁꯥꯎꯅꯤꯡꯕꯅꯦ
ꯎꯝ
ꯃꯤ ꯈꯔꯅꯗꯤ ꯄꯨꯛ ꯅꯨꯡꯁꯤꯠ ꯂꯩꯕꯒꯤꯅꯦꯅꯁꯨ ꯍꯥꯏꯕ ꯑꯗꯨ ꯇꯔꯤꯔ ꯅꯨꯡꯁꯤꯠ ꯂꯩꯕꯒꯔꯥ ꯑꯩꯈꯣꯏꯒꯤ ꯋꯤꯡ ꯄꯥꯏꯞꯇ ꯀꯩꯅꯣ ꯇꯧꯕꯒꯤꯔ ꯀꯔꯤꯅꯣ ꯁꯤ
ꯑꯣ ꯋꯤꯟ ꯄꯥꯏ
ꯁꯤ ꯄ꯭ꯔꯣꯕ꯭ꯂꯦꯝ ꯈꯔ ꯂꯩꯔꯝꯃꯨꯅꯤ
ꯎꯝ
ꯑꯥ ꯀꯩꯅꯣ ꯇꯧꯒꯂꯦꯕ
ꯎꯝ
ꯑꯁ ꯉꯔꯥꯡꯗꯣ ꯅꯨꯡꯁꯥ ꯀꯟꯃꯟꯕꯒꯤ ꯂꯟꯖꯥꯏꯁꯨ ꯗꯨꯀꯥꯟ ꯆꯠꯂꯒ ꯍꯦꯛ ꯍꯜꯂꯛꯄꯗ ꯃꯥꯒꯤ ꯀꯣꯛ ꯅꯥꯏꯅꯀꯣ
ꯑꯁꯨꯨꯒꯔ ꯀꯣ ꯑꯩ ꯑꯩ ꯑꯦꯔꯨꯖꯥꯏꯌꯦ ꯑꯦꯔꯨꯖꯕ ꯍꯦꯛ ꯂꯣꯏꯔꯒ ꯀꯣ
ꯎꯝ
ꯎꯝ ꯁꯥꯏꯠ ꯑꯩꯒꯤ ꯂꯦꯐ ꯁꯥꯏꯠꯁꯦ ꯀꯣꯛꯁꯦ ꯖꯤꯡ ꯖꯤꯡ ꯖꯤꯡ ꯖꯤꯡ ꯇꯧꯔ ꯑꯗꯨꯃꯥꯏꯅ ꯇꯧꯋꯦ ꯑꯗꯨꯒ ꯃꯥꯛꯁꯤꯁꯨ ꯂꯦꯞ ꯁꯥꯏꯠꯁꯦ ꯂꯣꯏꯅꯃꯛ ꯅꯥꯈ꯭ꯔꯕ ꯊꯕꯛ ꯀꯟꯅ ꯇꯧꯕꯒꯤ ꯇꯥꯏꯞꯇꯀꯣ
ꯀꯔꯤꯒꯅꯣ ꯅꯨꯃꯤꯠ
ꯑꯕꯗꯨꯗꯤ ꯁꯝ ꯄꯨꯔꯛꯄꯗꯣ ꯑꯩꯈꯣꯏꯅ ꯆꯦꯡ ꯄꯨꯕ ꯃꯇꯝꯗ
ꯑꯗꯨ ꯑꯗꯨꯒꯤ ꯅꯠꯇꯦ ꯉꯔꯥꯡ ꯅꯍꯥꯟꯗꯒꯤ ꯁꯃꯥꯏꯅ ꯇꯧꯒꯦ ꯇꯨ ꯗꯦꯖ ꯁꯨꯈ꯭ꯔꯦ ꯑꯩꯅꯥ ꯑꯗꯨꯃꯥꯏꯅ ꯇꯧꯕ
ꯑꯣ
ꯅꯨꯡꯗꯟꯗꯗꯤ ꯀꯔꯤꯁꯨ ꯇꯥꯎꯗꯦ ꯑꯩ
ꯑꯣ
ꯑꯩꯒꯤ ꯈꯣꯡꯕꯣꯝꯒ ꯂꯣꯏꯅꯃꯛ ꯅꯥꯏ ꯍꯧꯖꯤꯛ ꯑꯉꯥꯛꯄꯅꯤ ꯀꯣ
ꯑꯗꯨ ꯄꯨꯝꯕ ꯈꯛꯇ ꯄꯨꯔꯒ ꯈꯣꯝꯕꯣꯝ ꯅꯥꯕꯅꯦ
ꯑꯉꯛꯄꯖꯥꯅꯤ ꯍꯦꯟꯊꯍꯟꯃꯟꯗꯅ ꯄꯥꯛꯁꯨ ꯁꯨꯡꯇꯧꯗꯕꯅꯦ ꯑꯗꯨꯒꯤꯔ ꯑꯗꯨꯒ ꯎꯝ ꯑꯗꯨꯒ ꯑꯩꯅ ꯅꯣꯟꯗꯥꯔꯒ ꯎꯝ ꯌꯨꯝ ꯈꯔ ꯁꯦꯡꯗꯣꯛꯄꯒꯤꯗꯣ ꯀꯨꯏꯅ ꯑꯗꯨꯃꯥꯏꯅ ꯇꯧꯗꯕꯒꯤ ꯅꯥꯕ ꯖꯥꯠꯅꯤꯍꯦ ꯅꯣꯏꯁꯨ ꯅꯣꯏ ꯏꯁꯥꯥꯁꯦ ꯅꯣꯏꯁꯨ ꯅꯣꯏꯕꯒꯤꯀꯣ
ꯎꯝ ꯃꯀꯥꯡ ꯃꯄꯥꯁꯨ ꯍꯥꯏꯌꯦ ꯅꯍꯥꯟꯗꯣ ꯃꯣꯏ ꯀꯤꯠꯆꯟ ꯃꯆꯥꯗꯣ ꯑꯗꯣ ꯁꯦꯡꯕꯗꯨꯗ ꯑꯦꯁ ꯊꯕꯛ ꯀꯔꯤꯁꯨ ꯇꯧꯗ꯭ꯔ ꯐꯝ ꯐꯝꯂꯒ ꯉꯁꯤ ꯈꯛꯇ ꯊꯕꯛ ꯌꯥꯝ ꯋꯥꯕꯁꯨ ꯅꯠꯇꯦ ꯑꯗꯣ ꯄꯣꯠ ꯆꯩꯩ ꯂꯧꯈꯠꯄ ꯑꯗꯨ ꯇꯧꯕꯗꯨꯗ ꯌꯥꯝ ꯋꯥꯏ ꯍꯥꯏꯅꯀꯣ ꯑꯗꯨꯝ ꯍꯥꯏ ꯑꯗꯨꯒ ꯀꯥꯡꯀꯥꯡ ꯃꯃꯥꯅ ꯀꯣꯟ ꯐꯦꯡꯕꯗꯨꯗ ꯑꯩ ꯑꯩꯒꯤ ꯃꯁꯜ ꯃꯈꯩ ꯅꯥꯈ꯭ꯔꯦ ꯑꯉꯥꯛꯄꯅ‌ꯦ ꯊꯕꯛ ꯁꯨꯗꯕꯒꯤ ꯉꯁꯤ ꯈꯛꯇ ꯑꯗꯨꯃꯥꯏꯅ ꯇꯧꯕꯗꯣ ꯊꯕꯛ ꯌꯥꯝ ꯋꯥꯕ ꯊꯕꯛꯁꯨ ꯅꯠꯇꯕꯅꯤꯅ ꯍꯥꯏꯅ ꯃꯥꯁꯦ ꯑꯗꯨꯝ ꯍꯥꯏꯅ ꯍꯥꯏꯌꯦ
ꯑꯗꯨꯅꯤ ꯑꯩꯈꯣꯏꯁꯦ ꯊꯕꯛꯁꯦ ꯏꯇꯧ ꯇꯧꯗꯔꯁꯨ ꯂꯦꯡ ꯂꯦꯡꯗꯕꯅꯤꯅꯀꯣ ꯁꯨꯝ ꯍꯦꯟꯈ꯭ꯔꯕ ꯖꯥꯠꯅꯤꯗ
ꯎꯝ